ꯀꯔꯤ ꯄꯥꯕꯔꯣ ꯑꯣ꯫
ꯄꯥꯔꯦ ꯑꯩꯁꯨ꯫
ꯏꯟꯇꯔꯦꯁ ꯂꯩꯇ꯭ꯔꯦ꯫
ꯍꯣꯏ ꯏꯅꯤꯉꯩꯁꯨ ꯌꯥꯝ ꯂꯩꯌꯦ꯫ ꯇꯧꯒꯗꯕ ꯊꯕꯛꯁꯨ ꯌꯥꯝ ꯂꯩ꯫ ꯀꯩꯇꯧꯁꯤꯔ ꯈꯪꯗ꯭ꯔꯦ꯫ ꯅꯣꯏꯒꯤ ꯁ꯭ꯀꯨꯜꯗꯤ ꯎꯝ ꯏꯁꯤꯡ ꯊꯨꯝꯃꯔꯒ ꯂꯩꯕ꯭ꯔꯣ꯫
ꯊꯨꯝꯈ꯭ꯔꯦ꯫
ꯑꯁ ꯌꯥꯝ ꯅꯨꯡꯉꯥꯏꯇꯦ ꯍꯦ ꯑꯗꯨꯗꯤ꯫
ꯍꯣꯏ ꯑꯗꯨꯅꯦ꯫
ꯅꯣꯏ ꯀꯝꯄ꯭ꯂꯦꯟ ꯇꯧꯕ ꯌꯥꯗ꯭ꯔꯣ꯫
ꯑꯗꯨꯗꯤ ꯌꯥꯗꯦ꯫
ꯀꯝꯄ꯭ꯂꯦꯟ ꯇꯧꯍꯧꯗꯅ꯫
ꯀꯔꯤꯁꯨ ꯅꯨꯡꯉꯥꯏꯇꯦ꯫
ꯀꯔꯤ꯫
ꯂꯩꯇꯕ ꯑꯗꯨꯝ ꯀꯤꯔꯗꯤ ꯌꯥꯔꯣꯏꯕ꯫
ꯑꯦ ꯂꯣꯏꯅ ꯑꯃ ꯃꯤꯅ ꯂꯣꯏꯅ ꯑꯃ ꯆꯠꯄ ꯑꯗꯨ ꯌꯥꯗ꯭ꯔꯦ ꯃꯤ ꯑꯃ ꯑꯅꯤꯅ ꯂꯣꯏꯔꯒ ꯀꯝꯄ꯭ꯂꯦꯟ ꯇꯧꯔꯁꯨ ꯌꯥꯗꯦ ꯅꯨꯡꯉꯥꯏꯇꯦ ꯑꯗꯨꯁꯨ
ꯄꯔꯁꯅꯒꯤ ꯇꯋꯥꯗ
ꯎꯝ
ꯅꯪꯗꯤ ꯍꯧꯖꯤꯛ ꯀꯩꯗꯧꯔꯤꯅꯣ
ꯑꯗꯨꯃꯥꯏꯅ ꯄꯥꯝꯕ ꯂꯩ
ꯑꯗꯨ ꯏꯕ꯭ꯔꯣ
ꯍ ꯇ ꯎ
ꯎꯝ
ꯈꯔ ꯈꯔ
ꯍꯣꯏ ꯍꯣꯏ ꯈꯔ ꯈꯔ ꯏꯕꯗꯨꯅ ꯐꯥꯏ
ꯑ ꯅꯨꯃꯤꯠ ꯑꯃꯅ ꯄꯦꯁ ꯑꯅꯤ ꯑꯍꯨꯝ ꯏꯕꯁꯨ ꯎꯝ ꯎ ꯅꯨꯡꯉꯥꯏꯏꯇꯦꯅꯦ
ꯎꯝ
ꯑꯗꯨꯅꯤ
ꯎ ꯃꯇꯝ ꯌꯥꯝ ꯂꯧꯕꯅꯤ ꯃꯨꯁꯤꯡꯅ
ꯅꯪ ꯍꯧꯖꯤꯛ ꯏꯔꯣ ꯑꯦꯂꯔꯠꯇꯣ
ꯏꯔꯅꯤ
ꯃꯅꯤꯁꯨ ꯏꯔꯣ ꯑꯗꯨꯗꯤ
ꯎ ꯏꯕꯥꯟꯅꯤꯁꯨ ꯏꯔꯒꯦꯅ ꯈꯜꯂꯤꯅꯦ
ꯃꯈꯥꯗ ꯏꯒꯦꯔ ꯅꯪ
ꯃꯈꯥꯗꯒꯤ ꯀꯨꯝꯔꯒꯁꯨ ꯏꯁꯤꯔꯅꯁꯨ ꯈꯟꯕ
ꯎꯝ ꯎꯝ ꯑꯁꯤ ꯂꯣꯏꯔꯒ ꯃꯈꯥꯗ ꯆꯠꯀꯦꯀꯣ
ꯑꯥ
ꯑꯗꯨꯒ ꯑꯁꯤꯁꯨ ꯑꯃꯨꯛ ꯇꯧꯈꯤꯅꯤ ꯍꯧꯖꯤꯛ ꯀꯁ ꯄ ꯄꯨꯣ ꯍꯧꯨ ꯎꯆꯖꯤꯛꯅ ꯁꯃꯤ ꯇꯒꯤ
ꯑꯁꯃꯥꯏ ꯇꯧꯒꯗꯧꯔꯕ꯭ꯔꯣ
ꯇꯧꯒꯦ ꯑꯁꯦꯗꯤ ꯇꯧꯗꯔꯥꯗꯤ ꯑꯣꯖꯅ ꯁꯥꯥꯎꯒꯅꯤ ꯐꯖꯅ ꯇꯖꯔꯤ
ꯑꯗꯨꯗꯤ ꯂꯣꯏꯔꯦ
ꯂꯣꯏꯔꯗꯤ ꯐꯥꯔꯦ
ꯂꯣꯏꯔꯗꯤꯀꯣ
ꯎꯝ
ꯂ ꯑꯣꯏꯔꯗꯤ ꯑꯩꯅ ꯍꯥꯏꯕꯗꯤ ꯑꯩꯒꯤꯗꯤ ꯂꯥꯜꯂꯨꯔꯦ
ꯀꯔꯤ ꯃꯃꯤꯡ
ꯑꯗ ꯆꯨꯝꯅ ꯏꯈꯔꯗꯨꯒ ꯀꯣ ꯑꯃꯨꯛꯒ ꯑꯩꯅ ꯔꯥꯞ ꯇꯧꯔꯒ ꯏꯈ꯭ꯔꯦ ꯑꯗꯨꯅ ꯑꯩ ꯍꯧꯖꯤꯛꯇ
ꯍꯥꯏ ꯀꯣꯛ ꯆꯥꯛꯑꯦꯍꯦ
ꯎꯝ ꯌꯥꯝ ꯂꯩꯌꯦ
ꯌꯥꯝ ꯂꯣꯏꯌꯦ ꯍꯧꯖꯤꯛ ꯈꯟꯁꯦ
ꯍꯝ ꯍꯝ
ꯀ ꯈꯣꯂꯨ ꯋꯥꯅꯤ
ꯎꯝ ꯏ
ꯅꯗꯤ ꯅꯠꯇ ꯅ ꯀꯌꯥ ꯀꯨꯝ ꯀꯔꯤ ꯇꯧꯈ꯭ꯔꯦ
ꯑꯩꯒꯤꯀꯣ
ꯎꯝ
ꯎꯝ ꯐꯣꯔꯇꯤꯟ ꯐꯤꯐꯇꯤꯟ ꯀꯨꯝꯕ ꯂꯤ ꯂꯣꯏꯔꯦ
ꯍꯦ
ꯑꯠꯇꯦ
ꯑꯩꯈꯣꯏꯗꯤ ꯃꯇꯨꯡꯗꯗꯤ ꯇꯧꯕ ꯉꯝꯗ꯭ꯔꯦ
ꯗꯦꯠꯒ ꯇꯗꯤ ꯃꯥ ꯗꯦꯠ ꯀꯁꯤ
ꯑ ꯁ ꯆ
ꯑꯇꯩꯗꯤ ꯈꯔ ꯅꯨꯡꯉꯥꯏ ꯑꯗꯨꯗꯦꯅꯥ ꯀꯆ
ꯎꯝ
ꯊ
ꯏꯁ ꯁ ꯍꯥꯏ ꯐꯅꯤ
ꯏꯁꯩ ꯁꯛꯄꯗꯤ ꯍꯩꯇ꯭ꯔꯦ ꯅꯃꯥꯟꯅꯕꯤꯁꯦ
ꯀꯌꯅ ꯍꯥꯏꯅ ꯎꯝ ꯑꯩꯅ ꯈꯪꯉꯗ ꯃꯥꯡꯁꯨ ꯌꯥꯝꯅ ꯍꯥꯏ ꯍꯥꯏꯌꯦ ꯃꯤꯂ ꯅꯝꯕꯅ
ꯅꯪ ꯅ ꯈꯜꯂ ꯅꯡꯅ ꯇꯨꯁꯤꯡꯗꯤ
ꯎꯠꯇꯦ ꯃꯥ ꯍꯦꯟꯅ ꯍꯥꯏꯌꯦ ꯍ ꯇ ꯎꯝ
ꯅꯪ ꯑꯩ ꯍꯦꯟꯅ ꯈꯪꯉꯦ ꯌꯥꯝꯅ ꯈꯪꯕ ꯅꯠꯇ꯭ꯔ ꯑꯗꯨꯒꯒꯨꯝꯕꯕꯁꯤꯅ
ꯀ
ꯍꯧꯖꯤꯛꯇꯤ ꯀ꯭ꯔꯤ ꯊꯕꯛ ꯇꯧꯔꯒ ꯂꯩꯔꯤꯅꯣ ꯅꯪꯁꯦ
ꯑꯗꯨꯃꯥꯏꯅ ꯍꯧꯖꯤꯛꯇꯣ ꯑꯗꯨꯃꯥꯏꯅ ꯐꯝꯕ ꯂꯩꯕ ꯑꯗꯨꯒꯀꯣ ꯄꯨꯡ ꯇꯔꯥ ꯃꯥꯊꯣꯏ ꯇꯥꯔꯗꯤ ꯀ꯭ꯂꯥꯁ ꯇ ꯆꯠꯈꯤꯅꯦ ꯑꯗꯨꯒ ꯄꯨꯡ ꯑꯍꯨꯝꯗ ꯀ꯭ꯂꯥꯁ ꯂꯣꯏꯔꯗ ꯑꯗꯨꯒ ꯍꯧꯖꯤꯛꯅ ꯀꯨꯝꯀꯤꯦ ꯀꯥ ꯑꯗꯨꯃꯥꯏꯅ ꯔꯦꯁ ꯇꯧꯔꯒ ꯊꯃꯤꯅꯤ
ꯐꯔꯦ ꯐꯔꯦ ꯑꯗꯨꯗꯤ
ꯑꯗ
ꯑꯗꯨ ꯏꯔꯒ ꯉꯥꯏꯍꯥꯛ ꯅꯪꯕꯨ ꯋꯥꯔꯤ ꯉꯥꯏꯍꯥꯛꯇꯪ ꯁꯥꯟꯅꯔꯒ ꯑꯩ ꯀꯨꯝꯔꯒꯦ ꯀ꯭ꯂꯥꯁꯁ ꯆꯀꯗꯧꯕ ꯂꯩꯕꯅꯤꯅ ꯐꯥꯎꯅꯕ ꯀꯨꯏ꯭ꯔꯒꯤ ꯑꯗꯨꯝ ꯀꯧ ꯇꯔꯒꯨꯝ
ꯎ ꯎ
ꯏꯍꯨꯝ
ꯋꯥꯣ ꯅꯪ ꯦꯀꯦꯁꯟ ꯇ ꯌꯗ ꯆꯄ꯭ꯔꯣ
ꯎꯝ
ꯑ ꯏꯅ ꯅꯈꯣꯏꯒꯤ ꯌꯨꯝꯗ ꯆꯠꯄ꯭ꯔꯥ ꯂꯝꯕꯤꯗꯨ ꯌꯥꯕ꯭ꯔꯣ
ꯍꯣꯏꯣꯏ ꯁꯀꯨꯜ ꯁ꯭ꯀꯣꯜ ꯚꯤꯒ ꯄꯨꯔꯒ ꯁꯤꯜꯂꯦ ꯍꯧꯖꯤꯛꯀꯥꯟꯗꯤ ꯏꯀꯣꯅꯣꯃꯤꯛ ꯕ꯭ꯂꯣꯀꯦꯁꯇꯨ ꯌꯥꯝꯅ ꯇꯧꯕꯅꯤꯅꯀꯣ
ꯑꯣ ꯎ ꯅꯨꯅꯨꯡꯥꯏꯇꯦꯀꯣ ꯑꯩꯈꯣꯏꯒꯤ ꯍꯧꯖꯤꯛꯀꯒꯤ ꯏꯔꯥꯡꯁꯨ
ꯅꯨꯡꯉꯥꯏꯦ ꯃꯤꯁꯨ ꯐꯥꯅꯕ ꯇꯧꯕ ꯌꯥꯔꯕꯅꯤ ꯂꯤꯗꯔꯁꯤꯡꯅꯁꯨ ꯏꯟ ꯇꯄ ꯄꯨꯅ ꯄꯨꯔꯛꯒꯗꯧꯃ
ꯎꯝ ꯅꯪꯗꯨ ꯀꯜꯆꯔꯦꯜ ꯒ꯭ꯔꯥꯎꯟ ꯇ ꯑꯦꯀꯗꯃꯦꯅ
ꯑꯩꯗꯤ ꯏꯗꯦ ꯃꯗꯨꯗ
ꯎꯝ
ꯀꯁꯔ
ꯎꯝ ꯑꯁꯣ ꯏꯗꯤꯁ ꯑꯗꯨꯗꯤꯤ
ꯎꯝ
ꯑꯗꯨꯗꯤ ꯊꯝꯒꯦꯀꯣ
ꯍ‌ꯣꯏ ꯍꯣꯏ